ꯍꯜꯂꯣ
ꯑ ꯆꯥꯔꯔꯕꯣ
ꯆꯥꯔꯦ ꯅꯪꯗꯤ
ꯑꯩꯁꯨ ꯆꯥꯕꯗ ꯉꯥꯏꯔꯤꯑꯦ
ꯑꯣ ꯑꯣ
ꯀꯩ ꯏꯟꯆꯥꯡꯝ ꯆꯥꯒꯦ
ꯎꯝ ꯁꯦꯕꯣꯠ ꯆꯥꯏ ꯅꯣꯏꯗꯤ
ꯁꯦꯕꫭꯠ ꯍꯥꯏꯁꯦ ꯀꯩ ꯑ ꯀꯩꯅꯣ ꯏꯔꯣꯟꯕꯁꯨ ꯆꯥꯕ ꯍꯥꯎꯕꯗꯣ ꯁꯦꯄꯣꯠ
ꯎꯝ ꯎꯝ ꯁꯤꯕꯣꯠꯁꯤ ꯀꯩ ꯍꯥꯏꯖꯥꯠꯅꯣ ꯈꯪꯗꯦ
ꯎꯨꯝ ꯑꯩꯈꯣꯏ ꯑꯩꯈꯣꯏ ꯁꯤꯗꯤ ꯗꯥꯜꯅꯤꯗ
ꯀꯩ ꯆꯥꯒꯦ
ꯍꯥ
ꯀꯩ ꯍꯦꯟꯖꯥꯡ ꯆꯥꯒꯦ
ꯗꯥꯜꯅꯦ ꯗꯥꯜ ꯂꯥꯜꯒ ꯈꯥꯃꯦꯟꯒꯥ ꯑꯂꯨꯡ ꯊꯥꯎ ꯉꯧꯔꯒ ꯆꯥꯏ
ꯀꯪꯍꯧ꯭ꯔꯣ
ꯎꯝ ꯀꯥꯡꯍꯧ ꯅꯠꯇꯦ ꯊꯥꯎ ꯑꯦ
ꯑꯗꯨꯝ ꯗꯥꯜꯗ ꯑꯗꯨꯝ ꯇꯧꯁꯜꯂꯤꯔꯣ
ꯑ ꯑꯥ
ꯑꯣ ꯆꯥꯗ꯭ꯔꯤꯌꯦ ꯍꯥꯎꯕ꯭ꯔꯣ
ꯍꯥꯎꯋꯦ ꯎꯝ
ꯑꯣ
ꯑꯩ ꯏꯅꯥꯎꯄꯥꯗꯨ ꯗꯥꯜ ꯆꯥꯅꯤꯡꯗꯕꯅꯦꯕ ꯑꯗꯨ ꯉꯁꯥꯏ ꯑꯌꯨꯛꯇ ꯑꯩꯅ ꯊꯣꯡꯕꯤꯕ ꯑꯗꯨꯗ
ꯑꯗꯨꯃꯥꯏ ꯊꯣꯡꯕꯤꯔꯒ ꯃꯥꯗꯣ ꯑ ꯀꯩꯍꯤꯡꯁꯥꯡ ꯆꯥꯁꯤꯔ ꯍꯧꯖꯤꯛ ꯑ ꯑꯃꯨꯛꯀ ꯅꯨꯡꯊꯤꯟꯗꯤ ꯍꯥꯏꯔꯦ ꯗꯥꯜꯗꯣ ꯑꯃꯨꯛꯀ ꯆꯥꯁꯦꯅ ꯍꯥꯏ ꯑꯗꯩ ꯑꯃꯨꯛꯀ ꯊꯣꯛꯉꯦ
ꯑꯁ ꯌꯥꯝ ꯄꯥꯝꯈ꯭ꯔ ꯆꯥꯠꯅꯤꯅꯦ
ꯑꯗꯨꯅꯦ
ꯀꯃꯥꯏꯟ ꯊꯣꯡꯒꯦ ꯑꯩ ꯑꯝꯇ ꯈꯪꯗꯤꯌꯦ
ꯄꯤꯌꯥꯁꯀ ꯆꯅꯝꯒ ꯃꯔꯣꯛ ꯑꯪ ꯑꯇꯦꯛꯄꯗꯣ ꯒ꯭ꯔꯤꯟꯗꯣ
ꯑꯥ
ꯑꯗꯨꯡ ꯍꯥꯟꯅ ꯉꯧꯔꯦ ꯊꯥꯎ ꯈꯤꯇꯪ ꯈꯛꯇ ꯍꯥꯞꯂꯒꯀꯣ
ꯑꯥ
ꯑꯗꯨꯒ ꯈꯥꯃꯦꯟ ꯑꯃꯨꯛꯀ ꯍꯥꯞꯄꯦ ꯃꯊꯪꯗ ꯑꯂꯨꯒ ꯗꯥꯜ ꯍꯥꯞ
ꯈꯥꯃꯦꯟ ꯈꯥꯃꯦꯟꯁꯦ ꯀꯩꯅꯣ ꯑ ꯕ꯭ꯔꯤꯟꯖꯥꯜꯗꯨꯔꯣ
ꯅꯠꯇꯦ ꯅꯠꯇꯦ ꯑꯁꯤꯟꯕꯗꯣ ꯑꯥ ꯑꯗꯨꯒ ꯑꯂꯨꯒ ꯍꯥꯞꯔꯒ ꯑꯗꯨꯒ
ꯑꯣ ꯑꯣ ꯑꯣ ꯍꯣ ꯑꯣ ꯑꯗꯨꯗꯤ ꯆꯥꯔꯦ ꯑꯩꯗꯤ ꯕ꯭ꯔꯤꯟꯖꯥꯟꯗꯣ ꯃꯥꯟꯕꯗꯪ ꯈꯥꯝꯃꯦꯟ ꯍꯥꯏꯕꯗꯨꯗ
ꯏꯍꯦ ꯑꯩꯗꯤ ꯉꯛ꯭ꯔꯤꯕꯅꯦ ꯀꯃꯥꯏꯅ ꯆꯥꯗ꯭ꯔꯤꯕꯅꯣꯅ
ꯑꯩ ꯕꯔꯤꯟ ꯆꯜ ꯃꯥꯜꯂꯔꯤꯅꯦ
ꯑꯥ ꯄꯨꯡ ꯀꯌꯥꯗ ꯇꯨꯝꯅꯒꯦ ꯅꯪꯒꯤ
ꯑꯩ ꯄꯨꯡ ꯇꯔꯥ ꯑꯗꯨꯋꯥꯏꯗ ꯇꯨꯝꯃꯦ ꯅꯪꯗꯤ
ꯑꯁ ꯑꯩꯗꯤ ꯉꯟ ꯉꯟꯅ ꯍꯧꯒꯠꯄꯅꯤꯅ ꯑꯗꯨꯝ ꯉꯟꯅ ꯇꯨꯝꯃꯤꯗ ꯉꯍꯥꯟꯁꯨ ꯀꯣꯜ ꯇꯧꯔꯛꯀꯦ ꯇꯧꯔꯝꯕꯅꯦꯕ ꯑꯗꯨ ꯑꯩꯗꯨ ꯅꯪ ꯑꯣꯟꯂꯥꯏꯟꯁꯨ ꯆꯪꯗꯕꯔꯥ ꯀꯩꯅꯣ ꯇꯧꯕ ꯑꯗꯣ
ꯍꯣꯏ
ꯑꯩꯁꯨ ꯇꯨꯝꯅꯤꯡ ꯃꯟꯕꯤ ꯑꯗꯨꯝ ꯎꯏꯈ꯭ꯔꯦꯅ ꯑꯗꯨꯒꯤ ꯇꯨꯝꯈ꯭ꯔꯦ
ꯑ ꯑꯣ ꯑꯩ ꯉꯔꯥꯡꯗꯣ ꯆꯥꯛꯇꯣ ꯊꯦꯡꯅ ꯆꯥꯏꯌꯦꯕ ꯑꯗꯨ ꯗꯨꯒꯤ ꯑꯗꯨꯝ ꯄꯨꯡ ꯇꯔꯥ ꯑꯗꯨꯋꯥꯏꯇꯥꯥꯔꯦ ꯑꯗꯩ ꯑꯩ ꯃꯦꯁꯦꯁ ꯑꯃꯨꯛ ꯊꯥꯔꯦ ꯅꯉꯣꯟꯗ ꯑꯗꯨꯅꯪ ꯑꯗꯨꯝ ꯑꯣꯟꯂꯥꯏꯟ ꯂꯩꯔꯛꯈꯤꯗ꯭ꯔꯦ
ꯎꯝ ꯑꯗꯨ ꯑꯦ ꯅꯪ ꯀꯩꯅꯣ ꯂꯩꯕ꯭ꯔꯣ ꯍꯣꯁꯇꯦꯜꯗ ꯂꯩꯕ꯭ꯔꯣ
ꯎꯝ ꯍꯝ ꯂꯩꯇꯦ ꯑꯩ ꯌꯨꯝꯗ
ꯑꯧ ꯀꯩꯅꯣꯅꯦ ꯉꯍꯥꯟ ꯍꯥ
ꯌꯨꯝꯗ
ꯌꯨꯝ ꯆꯠꯇꯦꯗ ꯎꯝ ꯆꯠ ꯆꯠꯇꯤ ꯆꯠꯀꯅꯤ ꯍꯣꯏ ꯑꯗꯨ ꯑꯩꯈꯣꯏ ꯁꯟꯗꯦꯗꯁꯨ ꯑꯗꯨꯝ ꯑꯩꯈꯣꯏ ꯀꯣꯂꯦꯖꯇꯤ ꯁꯨꯇꯤ ꯄꯤꯔꯁꯨꯀꯣ
ꯎꯝ
ꯑꯝ ꯑꯦꯟ ꯁꯤ ꯁꯤꯗꯗꯤ ꯄꯤꯗꯦꯕ ꯑꯗꯨꯒꯤ ꯌꯥꯎꯗ꯭ꯔꯁꯨ ꯑꯃꯨꯛꯀ ꯑꯪ ꯑꯩꯈꯣꯏ ꯑꯦꯇꯦꯟꯗꯦꯟꯁꯁꯨ ꯃꯣꯏ ꯑꯗꯨꯝ ꯏꯁꯤꯟꯕꯅꯤꯅꯀꯣ ꯍꯌꯦꯡꯔꯤ ꯆꯜꯗꯨꯗ ꯅꯨꯡꯉꯥꯏꯔꯣꯏꯗꯕ ꯑꯗꯨꯒꯤ ꯑꯩꯅ ꯈꯨꯟ ꯑꯗꯨ ꯄꯥꯛ ꯆꯠꯇꯦꯗ ꯑꯩꯗꯤ ꯑꯁꯤꯅ ꯂꯩꯔꯗꯤ
ꯑꯣ ꯑꯣ
ꯑꯪ ꯉꯍꯥꯟꯗꯨ ꯅꯨꯄꯥ ꯑꯃ ꯑꯩꯉꯣꯟꯗ ꯃꯦꯁꯦꯁ ꯊꯥꯅꯔ ꯑ ꯊꯥꯔꯝꯃꯦ
ꯑꯥ
ꯑꯁꯤ ꯅꯤ ꯅꯦꯇꯥꯁꯣꯔꯤ ꯍꯥꯏꯕꯔ ꯅꯪ ꯃꯤꯡ ꯑ
ꯃꯤꯡ ꯄꯟꯕ ꯌꯥꯗꯦ ꯍꯥꯏꯔꯤꯁꯤꯗ
ꯀꯥꯎꯈꯔ꯭ꯦ ꯑꯦ ꯑꯁꯤ꯫ ꯑꯁꯤ ꯃꯥꯒ ꯋꯥꯔꯤ ꯁꯥꯟꯅꯔꯝꯕ꯭ꯔꯣꯅ ꯍꯥꯏꯔꯛꯑꯦ꯫
ꯎꯝ꯫
ꯑꯗꯨꯒ ꯑꯩꯅ꯫ ꯑꯩꯖꯨ ꯇꯨꯝꯈ꯭ꯔꯦꯗꯅ ꯑꯗꯨ ꯑꯩꯗꯤ ꯈꯪꯗꯕ ꯃꯦꯁꯦꯖ ꯂꯛꯄꯗꯣ ꯑꯩ꯫ ꯑꯣꯐꯂꯥꯏꯟ ꯍꯥꯞꯄ ꯇꯨꯝꯈ꯭ꯔꯦꯕ ꯑꯗꯨꯒ ꯃꯥ ꯑꯌꯨꯛꯇ ꯎꯝ꯫ ꯑꯩ ꯑꯣꯟꯂꯥꯏꯟ ꯆꯪꯕ ꯀꯥꯟꯗ ꯎꯋꯦ ꯑꯗꯨꯒ ꯑꯩꯅ ꯈꯨꯝꯕꯤꯈ꯭ꯔꯕ ꯅꯦꯕ ꯑꯗꯨꯒ ꯏꯅꯥꯎꯅꯨꯄꯥꯅꯁꯨ ꯑꯃꯨꯛꯀ ꯍꯥꯏ ꯑꯩꯕꯨ ꯀꯣꯜ ꯇꯧꯔꯛꯑꯦꯅ꯫
ꯑꯧ ꯑꯣ ꯃꯥꯗꯣ ꯆꯤꯡꯅꯕ ꯃꯥꯜꯂꯦꯕꯀꯣ ꯑꯗꯨꯗꯨꯒꯤ꯫ ꯑꯩ ꯁꯨꯝ ꯋꯥꯔꯤ ꯁꯥꯟꯅꯕꯁꯤꯅ ꯑꯩꯗꯣ ꯑꯗꯨꯝ꯫ ꯑꯩ ꯍꯣꯏ ꯑꯩ ꯀꯩꯅꯣꯅꯦꯕꯀꯣ ꯑꯩꯒ ꯈꯪꯅꯕꯅꯦꯕ ꯑꯗꯣ ꯑꯩꯅ꯫ ꯑꯗꯨꯝ ꯏꯕꯥꯅꯤ ꯑꯗꯨꯝ ꯋꯥꯔꯤ ꯁꯥꯟꯅꯕꯒꯤ ꯃꯥꯒꯤ ꯀꯣꯜꯗꯣ ꯑꯗꯨꯝ ꯏꯛꯅꯣꯔ ꯇꯧꯕꯅꯦꯕ
ꯑꯥ
ꯑꯗꯨꯗꯨꯒꯤ ꯃꯥ ꯅꯨꯡꯉꯥꯏꯇꯕꯒꯤ ꯍꯪꯕ ꯑꯣꯏꯔꯝꯒꯅꯤ ꯍꯥꯏꯕꯨꯗꯤ ꯍꯥꯏꯔꯛꯄꯅꯦ ꯑꯩꯉꯣꯟꯗꯁꯨ ꯍꯪꯉꯦꯅ ꯃꯥꯗꯤ ꯅꯪꯗꯨ ꯅꯨꯄꯥ ꯃꯥꯜꯂꯨꯕ ꯖꯥꯠꯅꯦ
ꯑꯣ ꯑꯣ ꯅꯪ ꯅꯨꯄꯤ ꯉꯥꯛꯇ ꯈꯜꯂꯒ ꯋꯥꯔꯤ ꯁꯥꯟꯅꯕ ꯃꯥꯜꯂꯦ
ꯎꯝ ꯍꯣꯏ ꯅꯨꯄꯥ ꯁꯥꯗꯦꯕ
ꯑꯗꯨꯃꯥꯏ ꯍꯣꯏ ꯎꯝ ꯍꯥꯏꯕꯗꯤ ꯅꯪꯕꯨ ꯊꯃꯣꯏ ꯁꯦꯡꯅ ꯅꯨꯡꯗꯤ ꯅꯨꯡꯁꯤꯕꯩ ꯑꯣꯏꯔꯝꯅꯤ ꯑꯗꯨꯕꯨ꯫ ꯑꯃꯔꯣꯝꯗ ꯍꯥꯏꯔꯗꯤ ꯍꯔꯥꯎꯋꯦ ꯑꯗꯨꯕꯨ ꯑꯃꯔꯣꯝꯗ ꯍꯥꯏꯔꯗꯤ ꯌꯥꯝ ꯐꯠꯇꯦꯀꯣ ꯑꯗꯨꯒꯨꯝꯕꯗꯨ ꯈꯪꯕ꯭ꯔꯥ ꯑꯩ ꯑꯩꯁꯨ ꯅꯍꯥꯟ ꯑꯗꯨꯃꯥꯏꯅ ꯇꯧꯔꯝꯃꯦ ꯅꯨꯄꯥ ꯑꯃ ꯑꯩꯕꯨ ꯌꯥꯝ ꯊꯥꯖꯗꯕꯅꯦ ꯏꯃꯥꯟꯅꯕꯤꯅ ꯀꯣꯜ ꯇꯧꯔꯛꯑꯒ ꯏꯃꯥꯒꯨꯝꯕꯅ ꯀꯣꯜ ꯇꯧꯔꯛꯑꯒ ꯋꯥꯔꯤ ꯁꯥꯔꯒ ꯋꯦꯇꯤꯡꯒꯨꯝꯕ ꯂꯩꯔꯁꯨꯀꯣ ꯃꯥꯏ ꯍꯦꯛ ꯀꯣꯜ ꯇꯧꯔꯛꯄꯗ ꯋꯦꯇꯤꯡꯒꯨꯝꯕ ꯂꯩꯔꯗꯤ ꯑꯁ ꯁꯥꯎ ꯈ꯭ꯔꯅꯤ ꯀꯅꯥꯒ ꯋꯥꯔꯤꯁꯥꯏ ꯅꯨꯄꯥꯒ ꯋꯥꯔꯤ ꯁꯥꯅꯕꯔꯣꯅ ꯑꯗꯩꯗꯤ ꯑꯗꯨꯒꯤ ꯃꯥꯒꯤ ꯀꯣꯜꯒꯨꯝꯕ ꯑꯩꯈꯣꯏ ꯏꯃꯥꯟꯕꯤꯒꯨꯝꯕ ꯋꯥꯔꯤ ꯁꯥꯥꯔꯤꯀꯥꯟꯗ ꯃꯥꯒꯤ ꯀꯣꯜꯒꯨꯝꯕ ꯂꯥꯛꯍꯧꯔꯗꯤꯀꯣ
ꯎꯝ꯫
ꯍꯔꯥꯎꯕ ꯃꯍꯨꯠ ꯌꯥꯝ ꯄꯥꯈꯠꯄꯅꯦ
ꯑꯩꯗꯤ ꯌꯥꯝꯅꯗꯤ ꯍꯦꯟꯖꯤꯟꯕꯗꯤ ꯅꯠꯇꯦ ꯑꯗꯣ ꯑꯗꯨꯝ ꯀꯣꯜ ꯑꯅꯤ ꯑꯍꯨꯝ ꯇꯧꯔꯛꯄꯗꯣ ꯑꯗꯨꯝ ꯑꯩꯅ ꯏꯛꯅꯣꯔ ꯇꯧꯕꯒꯤꯀꯣ꯫ ꯃꯥꯗꯣ ꯂꯥꯟꯅ ꯈꯟꯈꯤꯕ ꯑꯗꯨꯗꯨꯒꯤ ꯍꯣꯏ꯫ ꯑꯗꯨꯝ ꯐꯖꯅ ꯄꯥꯎ ꯐꯥꯎꯅꯍꯧꯗꯕꯩꯅꯤꯗ ꯑꯩꯅꯁꯨ ꯍꯥꯏꯍꯧꯗ ꯁꯨꯃꯥꯏ ꯋꯥꯔꯤ ꯁꯒꯅꯤꯅ
ꯑꯪ
ꯄꯥꯈꯠꯄꯅꯤ ꯑꯗꯨ ꯅꯪꯗꯤ ꯍꯧꯖꯤꯛ ꯀꯩꯀꯩ ꯇꯧꯔꯒ ꯂꯩꯗꯣꯏꯅꯣ
ꯑꯩ ꯑꯗꯨꯝ ꯍꯥꯏꯕꯗꯤ ꯍꯧꯖꯤꯛ ꯍꯥꯏꯕ꯭ꯔꯥ
ꯎꯝ ꯂꯥꯏꯔꯤꯛꯀ ꯄꯥꯔꯔꯣꯏꯗ꯭ꯔꯣ
ꯑꯁ ꯂꯥꯏꯔꯤꯛ ꯄꯥꯅꯤꯡꯉꯥꯏꯁꯦ ꯀꯣꯂꯦꯖ ꯆꯠꯇ꯭ꯔꯤꯕꯅꯤꯅ ꯁꯦꯂꯦꯕꯁꯁꯨ ꯈꯪꯗ꯭ꯔꯤꯗ
ꯅꯣꯏꯁꯦ ꯐꯤꯐꯅꯤꯀꯣ ꯑꯗꯨꯗꯤ ꯑꯣ ꯍꯧꯖꯤꯛꯁꯦ ꯅꯣꯏ ꯀꯥꯂꯦꯟ ꯁꯨꯇꯤ ꯊꯥꯗ꯭ꯔꯤꯕꯣ ꯍꯌꯦꯡ ꯍꯪꯆꯤꯠꯇꯒꯤ ꯊꯥꯅꯤ ꯍꯥꯏꯕ꯭ꯔ ꯀꯩꯅꯣꯝ ꯍꯥꯏ
ꯑ ꯗꯦꯠ ꯍꯣꯏ ꯁꯦꯕꯦꯟꯇꯤꯟꯗꯩ ꯊꯥꯕ ꯍꯧꯒꯅꯤ ꯍꯥꯏ
ꯁꯦꯕꯦꯟꯇꯤꯟ ꯗꯦꯠ ꯊ꯭ꯔꯤ ꯕꯧꯔ ꯀꯩꯅꯣꯝꯃ ꯊꯥꯕꯗꯣ
ꯎꯝ ꯗꯦꯠ ꯊꯥꯔꯇꯤ ꯐꯥꯎ ꯊꯥꯔꯇꯤ ꯋꯥꯟ ꯐꯥꯎ ꯈꯛꯇꯅꯦ
ꯑꯁ ꯅꯨꯡꯉꯥꯏꯔꯝꯅꯤ ꯑꯩꯈꯣꯏ ꯃꯇꯝꯗꯗꯤ ꯀꯥꯏꯗꯒꯤ ꯀꯥꯂꯦꯟ ꯁꯨꯇꯤꯒ ꯑꯝꯇ ꯊꯥꯔꯛꯈꯤꯗ꯭ꯔꯕꯅꯦ ꯏꯁꯤꯡ ꯈꯔ ꯆꯥꯎꯁꯜꯂꯛ ꯑꯗꯩ ꯑꯃ ꯈꯔ ꯇꯣꯁꯜꯂꯛ ꯍꯟꯇꯛ ꯈꯛꯇ ꯑꯣꯏꯔꯝꯅꯤ ꯐꯖꯅ ꯊꯥꯏꯁꯦ
ꯑꯁ ꯏꯁꯤꯡ ꯆꯥꯎꯕꯒꯤ ꯑꯗꯨꯝ ꯑꯦꯛꯖꯥꯝꯒꯨꯝꯕ ꯌꯩꯊꯣꯛꯄꯗꯤ ꯅꯨꯗꯤ ꯅꯨꯡꯉꯥꯏꯇꯕꯅꯤꯀꯣ ꯁꯨꯇꯤ ꯄꯤꯕꯗꯤ ꯍꯔꯥꯎꯋꯦ ꯑꯗꯨꯕꯨ ꯑꯦꯛꯖꯥꯝꯒꯨꯝꯕ ꯑꯗꯨꯝ ꯌꯩꯊꯣꯛꯄꯗ ꯄꯥꯅꯤꯡꯗ꯭ꯔꯕꯅꯦ
ꯑꯁꯦꯡꯕ ꯑꯁ ꯑꯩꯈꯣꯏ ꯑꯦꯛꯖꯥꯝ ꯇꯧꯅꯤ ꯍꯥꯏꯕꯁꯤꯗꯅꯦ ꯀꯩꯅꯣꯝꯗꯤ ꯑꯗꯨꯝ ꯊꯣꯛꯂꯛꯑꯒ ꯑꯗꯨꯝ ꯑꯦꯛꯖꯥꯝꯁꯦ ꯑꯗꯨꯝ ꯌꯩꯊꯣꯛꯀꯅꯦꯕ ꯑꯁ ꯑꯩꯈꯣꯏ ꯑꯦꯛꯖꯥꯝ ꯌꯩꯊꯣꯔꯛꯄ ꯌꯩꯊꯣꯔꯛꯄꯗ ꯌꯩꯊꯣꯔꯛꯄꯗ ꯑꯃ ꯅꯠꯇ꯭ꯔ ꯑꯅꯤꯐꯥꯎꯗꯤ ꯑꯝꯇ ꯌꯩꯊꯣꯛꯇꯕ ꯌꯥꯗꯦ ꯑꯦꯛꯖꯥꯝ ꯇꯧꯔꯤꯀꯥꯟ ꯃꯅꯨꯡꯗꯁꯨ ꯀꯩꯅꯣꯝ ꯊꯣꯛꯆꯜꯂꯛꯑꯒ ꯑꯗꯨꯝ ꯌꯩꯊꯣꯛꯑꯦ
ꯑꯩꯗꯤ ꯅꯍꯥꯟ ꯈꯔ ꯅꯣꯡ ꯀꯟꯅ ꯆꯨꯔꯒ ꯏꯁꯤꯡꯒꯨꯝꯕ ꯀꯩꯅꯣ ꯑꯩꯈꯣꯏ ꯃꯔꯛꯇꯨꯗ ꯑꯩꯈꯣꯏ ꯅꯂꯥꯒꯨꯝꯕꯗ ꯆꯨꯡꯔꯛꯑꯦꯕ ꯏꯁꯤꯡꯒꯨꯝꯕꯗꯨ ꯌꯥꯝꯔꯛꯔꯒ ꯂꯝꯕꯤꯗꯨ ꯂꯣꯏ ꯀꯩꯅꯣ ꯇꯧꯔꯒ ꯑꯗꯨꯒꯤ ꯑꯩꯗꯤ ꯑꯃꯨꯛꯀ ꯀꯣꯂꯦꯖ ꯆꯠꯂꯔꯣꯏꯗ꯭ꯔꯥ ꯈꯟꯈ꯭ꯔꯕꯅꯦ ꯃꯣꯏ ꯑꯃꯨꯛꯀ ꯀꯩꯅꯣ ꯁꯨꯇꯤ ꯄꯤꯈ꯭ꯔꯒꯦꯔꯥ ꯈꯟꯕ
ꯑꯥ
ꯑꯁ ꯅꯍꯥꯟ ꯅꯍꯥꯟꯒꯤ ꯅꯍꯥꯟ ꯅꯠꯇꯦ ꯂꯥꯁ ꯌꯥꯔꯗꯨꯗꯤ ꯏꯁꯤꯡ ꯈꯨꯆꯥꯎꯗꯨꯀꯣ
ꯍꯣꯏ ꯃꯃꯥꯡꯁꯨ ꯆꯥꯎꯋꯦ ꯑꯗꯨꯒ ꯃꯃꯥꯡ ꯇꯨ ꯊꯥꯎꯁꯟ ꯇ꯭ꯋꯦꯟꯇꯤ ꯐꯣꯔꯗꯁꯨ ꯆꯥꯎꯋꯦ
ꯑꯥ ꯑꯗꯨ ꯅꯍꯥꯟ ꯅꯍꯥꯟ ꯑꯩꯒꯤ ꯇ꯭ꯋꯦꯟꯇꯤ ꯐꯣꯔꯗꯗꯤ ꯈꯪꯍꯧꯗ꯭ꯔꯦ ꯑꯗꯨ ꯅꯍꯥꯟ ꯂꯥꯁ ꯌꯥꯔꯗꯨ ꯑꯁ ꯚꯤꯗꯤꯑꯣꯒꯨꯝꯕꯗꯣ ꯆꯥꯎꯋꯤꯍꯦ ꯃꯣꯏ ꯂꯝꯕꯤꯒꯨꯝꯁꯨ ꯂꯣꯏ ꯆꯠꯄ ꯉꯝꯗ꯭ꯔꯕꯗꯨ
ꯍꯣꯏ ꯌꯨꯝꯒꯗꯣ ꯃꯌꯥꯝ ꯆꯦꯟꯗꯕꯅꯦ
ꯑꯥ ꯑꯗꯨ ꯇꯨꯔꯦꯟꯁꯨ ꯀꯩꯅꯣ ꯇꯨꯔꯦꯟꯗꯒꯤꯁꯨꯅꯤꯗꯥ ꯑꯥ ꯃꯊꯛꯇꯒꯤ ꯀꯣ ꯀꯩꯅꯣ ꯃꯊꯛ ꯂꯣꯝꯗꯒꯤ ꯂꯣꯏ ꯀꯩꯅꯣ ꯇꯧꯔꯛꯄꯨꯏ ꯑꯗꯣ ꯑꯩꯈꯣꯏꯅ ꯂꯩꯔꯤꯕ ꯃꯐꯝꯁꯤꯗꯤ ꯑꯝ ꯑꯗꯨꯝ ꯇꯝꯅꯤꯅ ꯏꯁꯤꯡꯗꯣ ꯌꯥꯝ ꯀꯩꯅꯣ ꯀꯥꯕ ꯑ ꯀꯩ ꯍꯥꯏꯒꯦꯔ ꯏꯁꯤꯡꯗꯨ ꯌꯥꯝ ꯊꯨꯅ ꯀꯥꯏꯌꯦ
ꯎꯝ ꯏꯁꯤꯡ ꯆꯥꯎꯕ ꯊꯨꯏ ꯍꯥꯏꯔꯣ
ꯑꯥ ꯑꯥ ꯍꯣꯏ ꯍꯣꯏ ꯆꯥꯎꯕ ꯊꯨꯏ
ꯍꯣꯏ ꯍꯣꯏ ꯅꯣꯏ ꯑꯥ ꯈꯨꯜꯗ ꯅꯨꯡꯉꯥꯏꯕ꯭ꯔꯣ
ꯑꯩꯈꯣꯏ ꯈꯨꯟꯔꯣ
ꯎꯝ
ꯑꯗꯨꯝ ꯅꯨꯡꯉꯥꯏꯕꯅꯦ ꯎꯝ ꯇꯥꯏ ꯍꯥꯏꯁꯤꯔꯥ ꯅꯣꯏ ꯏꯁꯤꯡꯒꯤ ꯂꯧ ꯇꯧꯋꯦꯀꯣ
ꯎꯝ ꯇꯧꯋꯦ
ꯑꯪ ꯑꯗꯨ ꯑꯩꯈꯣꯏ ꯑꯩꯈꯣꯏꯁꯨ ꯇꯧꯋꯦꯕ ꯑꯗꯨ ꯑꯝ ꯃꯔꯨꯞꯁꯤꯡꯀꯣ ꯃꯔꯨꯞꯁꯤꯡ ꯒ ꯀꯩꯅꯣ ꯇꯧꯃꯤꯟꯅꯩ ꯑꯗꯨꯝ ꯃꯣꯏꯒꯤ ꯏꯃꯨꯡ ꯇꯧꯕꯀꯥꯟꯗ ꯑꯩꯈꯣꯏ ꯂꯣꯏ ꯃꯔꯨꯞ ꯁꯤꯡꯗꯨ ꯂꯣꯏ ꯆꯠꯈ꯭ꯔꯒ ꯆꯥꯛ ꯏꯟꯁꯥꯡꯒꯨꯝꯕ ꯊꯣꯡꯉꯒ ꯆꯥꯔꯅꯤ ꯑꯗꯨꯝ ꯇꯧꯕꯅꯦ ꯄꯨꯟꯅ ꯒꯦꯡ ꯒꯦꯡ ꯀꯣ ꯑꯗꯨꯒ ꯍꯧꯖꯤꯛ ꯆꯤ ꯇꯧꯅꯗ꯭ꯔꯦꯗ ꯃꯥ ꯃꯥꯒꯤ ꯊꯕꯛ ꯂꯣꯏ ꯊꯣꯛ ꯆꯠꯅꯈ꯭ꯔꯕꯒꯤ ꯀꯣꯂꯦꯖ ꯇꯝꯕꯅ ꯑ‌ ꯁꯤꯗ ꯑꯗꯨꯝ ꯂꯩꯈ꯭ꯔꯦ ꯑꯗꯨꯒ ꯈꯔꯅ ꯊꯕꯛ ꯇꯧꯔꯒ ꯑꯥ ꯃꯄꯥꯟꯔꯣꯝꯗ ꯆꯠ ꯈ꯭ꯔꯦ ꯑꯗꯨꯃꯥꯏꯅ ꯂꯣꯏ ꯇꯧꯅꯈ꯭ꯔꯦ
ꯅꯨꯡꯉꯥꯏꯔꯝꯅꯤ ꯑꯗꯨꯗꯤ ꯀꯣ
ꯑꯗꯨꯒ ꯑ ꯌꯦꯟꯁꯥꯡ ꯅꯥꯄꯤ ꯒꯨꯝꯕ ꯆꯤꯡꯗ ꯊꯤꯕ ꯆꯠꯂꯦ ꯍꯩꯒꯨꯝꯕ ꯍꯦꯛꯂꯔ ꯆꯥꯏꯌꯦ ꯑꯗꯨꯒ ꯁꯤꯡꯖꯨꯒꯨꯝꯕꯀꯣ ꯃꯦꯠꯂꯒ ꯅꯥꯄꯤ ꯑ ꯀꯩꯍꯥꯏꯁꯤꯔꯥ ꯂꯞ ꯂꯐꯨ ꯂꯐꯨꯔꯥ
ꯂꯐꯨ
ꯑ
ꯎꯝ ꯕꯅꯥꯅꯥꯒꯤ ꯀꯩꯅꯣꯗꯣ ꯂꯐꯣꯏꯒꯤ ꯎꯝ ꯂꯐꯨ ꯏꯔꯣꯟꯕꯔꯣ
ꯏꯔꯣꯟꯕ ꯅꯠꯇꯕ ꯀꯩꯅꯣ ꯑꯥ ꯁꯨꯔꯒꯀꯣ ꯃꯤ ꯑ ꯁꯨꯝꯔꯒ ꯃꯍꯤꯗꯣ ꯁꯨꯝꯔꯒ ꯉꯥꯔꯤꯒ ꯃꯤꯃꯤꯒ ꯃꯦꯠꯂ ꯆꯥꯏ ꯌꯥꯝ ꯅꯨꯡꯉꯥꯏꯕꯅꯤꯗꯥ ꯑꯗꯨꯒ ꯎꯝ ꯑꯩꯈꯣꯏ ꯑ ꯅꯣꯏꯒꯤꯅ ꯑ ꯁꯦꯂꯦꯕ꯭ꯔꯦꯁꯟꯒꯨꯝꯕ ꯇꯣꯉꯥꯟꯅ ꯂꯩꯌꯦꯀꯣ ꯊꯥꯕꯜꯒꯨꯝꯕ ꯆꯣꯡꯕ ꯑ ꯀꯩꯅꯣ ꯌꯥꯎꯁꯪꯗꯣ ꯑꯗꯨꯒꯨꯝꯕ ꯇꯧꯕꯒꯨꯝꯅ ꯑꯩꯈꯣꯏꯁꯨ ꯑꯃ ꯂꯩꯌꯦꯕ
ꯑꯥ
ꯑꯦꯁꯇꯔ ꯁꯟꯗꯦ ꯀꯧꯕꯅꯦ
ꯑ
ꯑꯗꯨ ꯑꯗꯨꯒꯤ ꯃꯔꯛꯇꯨꯗ ꯂꯩꯁꯥꯕꯤ ꯄꯥꯈꯪꯁꯤꯡ ꯀꯣ꯫
ꯎꯝ꯫
ꯆꯤꯡꯗ ꯑꯦꯟꯁꯥꯡ ꯅꯥꯄꯤ ꯊꯤꯕ ꯆꯠꯂꯦ ꯑꯗꯨ ꯃꯤ ꯈꯔꯅ꯫ ꯑꯥ ꯉꯥꯒꯨꯝꯕ ꯐꯥꯕ ꯆꯠꯂꯦꯕ꯫ ꯑꯗꯨꯒ ꯑꯃꯨꯛꯀ ꯄꯨꯔꯛꯑꯒ ꯂꯣꯏ ꯆꯥꯃꯤꯟꯅꯩꯌ‌ꯦ ꯑꯃꯨꯛꯀ꯫
ꯅꯨꯡꯉꯥꯏꯅꯤꯀꯣ ꯑꯗꯨꯃꯥꯏꯅ ꯑꯁ ꯑꯩꯁꯨ ꯆꯠꯅꯤꯡꯉ‌ꯦ꯫
ꯍꯝ ꯅꯨꯡꯉꯥꯏꯕꯅꯤ ꯑꯁ ꯅ ꯅꯃꯥꯟꯕꯤ ꯆꯤꯡꯒꯤ ꯅꯃꯥꯟꯕꯤꯒꯨꯝꯕ ꯂꯩꯇ꯭ꯔꯣ꯫
ꯂꯩꯗꯤ ꯂꯩꯌꯦ ꯑꯗꯨ ꯎꯝ꯫ ꯑꯗꯨꯝ ꯇꯤꯟꯅ ꯇꯤꯟꯅꯔꯝꯃꯦ ꯃꯌꯥꯝꯗꯤ ꯑꯗꯣ꯫ ꯑꯗꯨꯝ ꯁ꯭ꯀꯨꯜꯒꯨꯝꯕ ꯑꯗꯩ ꯍꯣꯁꯇꯦꯜꯒꯨꯝꯕꯗ ꯂꯩꯃꯤꯟꯅꯔꯛꯄꯅꯦꯕ
ꯑ
ꯑꯗꯣ ꯇꯤꯟꯅꯔꯒꯁꯨ ꯑꯗꯨꯝ ꯈꯪꯗꯦ ꯑꯗꯨꯝ ꯂꯥꯞꯊꯣꯛꯅꯔꯒ ꯌꯥꯝꯅ ꯀꯟꯅꯗꯤ ꯑꯗꯨꯝ ꯇꯤꯟꯅꯔꯛꯄꯗꯤ ꯑꯣꯏꯗꯦ ꯑꯗꯣ ꯑꯗꯨ ꯑꯣꯏꯔꯁꯨ ꯑꯗꯨꯝ ꯇꯤꯟꯅꯕ ꯑꯗꯨꯝ ꯑꯣꯏꯔꯛꯑꯦꯕꯀꯣ
ꯎꯝ
ꯑꯗꯨ ꯃꯣꯏ ꯈꯨꯟꯗ ꯈ꯭ꯔꯤꯁꯃꯥꯁꯀꯨꯝꯕ ꯇꯧꯅꯤꯡꯉꯥꯏ ꯂꯥꯛꯑꯣ ꯑꯗꯨꯃꯥꯏꯅ ꯀꯧꯗ꯭ꯔꯣ ꯃꯣꯏ
ꯀꯧꯗꯦ ꯑꯗꯨꯗꯤ ꯑꯗꯨ ꯂꯥꯞꯁꯨ ꯂꯥꯞꯅꯩꯗꯤ ꯌꯥꯝꯅ
ꯑꯣ ꯑꯣ ꯃꯐꯝꯗꯣ
ꯎꯝ ꯑꯗꯨꯝ ꯂꯥꯞꯅꯕꯅꯤꯅ ꯀꯩꯅꯣ ꯇꯧꯗꯦ
ꯍꯣꯏ ꯑꯌꯥꯝꯕꯁꯤꯡꯀꯣ ꯍꯣꯏ ꯍꯥꯏꯔꯣ
ꯀꯩꯅꯣꯗꯒꯤ꯫ ꯌꯨꯅ ꯍꯧꯕ ꯗꯤꯁꯇ꯭ꯔꯤꯛꯇꯣ꯫
ꯑꯥ ꯑꯥ꯫
ꯑꯩ ꯂꯝꯗꯤ ꯄꯣꯂꯔꫭꯒ‌ꯦꯗ ꯑꯗꯨꯗꯒꯤ ꯑꯃ ꯂꯩꯔꯝꯃꯦꯕ꯫ ꯏꯃꯥꯟꯅꯕꯤ ꯑꯃ꯫ ꯑꯗꯨꯁꯨ ꯀꯩ ꯀꯩꯅꯣꯗ ꯀ꯭ꯂꯥꯁ ꯇꯨꯋꯦꯜ ꯏꯂꯚꯦꯟ ꯇꯨꯋꯦꯜꯇ ꯑꯗꯨꯝ ꯄꯨꯜꯂꯛꯄꯅꯦ ꯃꯥꯁꯨ꯫